ꯇꯥꯕ꯭ꯔꯣ ꯕꯣꯜ ꯌꯦꯡꯒꯗꯧꯕ ꯇꯥꯏꯃꯤꯡꯁꯤꯗ
ꯍꯜꯂꯣ
ꯕꯣꯜ ꯌꯦꯡꯒꯗꯕ ꯇꯥꯏꯃꯤꯡꯁꯤꯗ ꯀꯥꯔꯟ ꯇꯧꯔꯛꯏꯁꯤ ꯀꯩꯅꯣꯕ
ꯇꯥꯏꯌ‌ꯦꯅ‌ꯦ
ꯇꯥꯏꯃꯤꯡ ꯅꯠꯇꯦꯅꯦ ꯍꯧꯖꯤꯛ ꯇꯧꯔꯛꯏꯁꯤ ꯅ ꯐꯔꯛ ꯇꯥꯗ꯭ꯔꯣ
ꯋꯥꯠꯇ꯭ꯔꯦꯍꯦ
ꯇ꯭ꯋꯦꯟꯇꯤ ꯇꯨꯗ ꯅꯠꯇ꯭ꯔꯣ ꯃꯣꯏ ꯊꯣꯛꯄꯗꯣ ꯃꯤꯅꯤꯠ ꯑꯅꯤ ꯈꯛꯇ ꯉꯥꯏꯔꯦꯍꯦ ꯋꯥꯠꯂꯤꯗꯣ ꯆꯥꯛ ꯆꯥꯔꯕꯣ
ꯑꯩ ꯉꯁꯥꯏ ꯇꯧꯔꯅꯪ ꯄꯥꯏꯈꯠꯇꯦ
ꯀꯥꯏꯗ
ꯄꯥꯏꯈꯠꯂꯨꯌꯦ ꯍꯥꯟꯅ ꯍꯥꯏꯔꯛꯇꯗꯤ ꯑꯩ ꯊꯕꯛ ꯀꯩꯅꯣꯇ ꯈꯨꯠ ꯏꯁꯤꯡ ꯄꯥꯏꯔꯤꯉꯩꯗ ꯀꯅꯥꯥꯏ ꯀꯃꯥꯏꯅ ꯐꯣꯟ ꯄꯥꯏꯈꯠꯇꯣꯏꯅꯣꯅꯦ
ꯋꯥꯠꯂꯤ ꯋꯥꯠꯂꯤ ꯊ꯭ꯔꯤ ꯊ꯭ꯔꯤ ꯅ‌ꯦ ꯇ꯭ꯋꯦꯟꯇꯤ ꯊ꯭ꯔꯤꯗꯩ ꯐꯣꯔꯇꯤ ꯊ꯭ꯔꯤ
ꯑꯣꯏꯔꯣꯏ ꯍꯟꯗꯛꯀꯤꯗꯤ ꯀꯥꯗꯧ ꯃꯥꯟꯗ꯭ꯔꯦ
ꯄꯣꯠꯇꯤ ꯊꯨꯅ ꯑꯗꯨꯝ ꯆꯪꯗꯤ ꯆꯪꯉꯣꯏꯗꯥ ꯃꯣꯏ ꯁꯨ
ꯃꯣꯏꯁꯨ ꯌꯥꯝ ꯀꯜꯂꯦꯅꯦ ꯂꯥꯛꯈ꯭ꯔꯗꯤ ꯃꯣꯏ ꯌꯥꯝ ꯀꯜꯂꯦꯕ ꯗꯤꯐꯦꯟꯁ ꯌꯥꯝ ꯁꫭ ꯁꯣꯜꯂꯦꯕ ꯑꯥꯔꯖꯦꯟꯇꯤꯅꯥꯒꯤ ꯗꯤꯐꯦꯟꯁ ꯌꯥꯝ ꯁꯣꯜꯂꯦꯕ
ꯉꯁꯤꯗꯤ ꯕꫭꯜ
ꯗꯤꯐꯦꯟꯁ ꯌꯥꯗꯦꯕ ꯇꯥꯕ꯭ꯔꯣ
ꯕꯤꯁ
ꯗꯤꯐꯦꯟꯁ ꯌꯥꯝ ꯁꯣꯜꯂꯦꯕ ꯗꯤꯐꯦꯟꯁ ꯌꯥꯝ ꯁꯣꯜꯂꯦꯕ
ꯀꯤꯄꫪꯅ ꯈꯔ ꯍꯩꯕꯒꯤꯅꯦ
ꯇ꯭ꯋꯦꯟꯇ ꯊ꯭ꯔꯤ ꯇ꯭ꯋꯦꯟꯇꯤ ꯐꯣꯔ ꯇ꯭ꯋꯦꯟꯇꯤ ꯐꯥꯏꯚ ꯇ꯭ꯋꯦꯟꯇ ꯁꯤꯛꯁ ꯇ꯭ꯋ꯭ꯦꯟꯇꯤꯁꯦꯚꯟ ꯃꯤꯅꯤꯠ ꯑꯃꯈꯛꯇꯪ ꯉꯥꯏꯔꯦ
ꯇꯥꯏꯌꯦ ꯇꯥꯏ ꯍꯧꯖꯤꯛ ꯃꯣꯏ ꯗꯤꯐꯦꯟ ꯇꯧꯔꯛꯈ꯭ꯔꯅꯤ ꯃꯣꯏ ꯍꯧꯖꯤꯛꯇꯤ ꯇꯥꯗ꯭ꯔꫭ
ꯐꯔꯦꯟꯁ ꯉꯁꯥꯏꯗꯤ ꯗꯤꯐꯦꯟꯁ ꯇꯧ ꯂꯩꯔꯦ ꯃꯣꯏꯗꯤ ꯃꯤ ꯑꯅꯤ ꯑꯍꯨꯝ ꯈꯛꯇ ꯉꯥꯏꯔꯦ ꯃꯃꯥꯡ ꯂꯥꯛꯏꯗꯣ
ꯂꯣꯏ ꯆꯠꯈꯔꯅꯤ
ꯉꯁꯥꯏꯗꯩ ꯗꯤꯐꯦꯟꯁ ꯇꯧ ꯂꯩꯔꯕꯅꯤꯗ
ꯈꯪꯗꯦ ꯄꫭꫪꯇꯨ ꯑꯦ ꯔꯣꯅꯥꯜꯗꯣꯒ ꯅꯦꯃꯥꯥꫪꯁꯦ ꯒꯦꯠꯇ ꯉꯥꯏꯔ ꯂꯩ ꯃꯥꯜꯂꯦꯗ ꯇꯥꯕ꯭ꯔꯣ
ꯎꯝ
ꯅꯦꯃꯥꯀ ꯔꯣꯂꯥꯗꯣ ꯑꯩꯈꯣꯏ ꯒꯦꯠꯇ ꯉꯥꯏꯔꯝꯒꯅꯦꯕ ꯃꯤꯁꯤꯕꯨ꯫
ꯂꯥꯛꯑꯣ-ꯂꯥꯛꯑꯣ ꯍꯥꯏꯅ ꯉꯥꯏ ꯂꯩꯔꯕꯅꯤ ꯃꯣꯏ ꯇꯤꯛꯀꯦꯠ ꯃꯣꯏꯅ ꯀꯛꯄꯤꯒꯦ ꯍꯥꯏꯔꯕꯅꯦ꯫
ꯋꯥꯠꯂꯤꯗ ꯃꯤꯅꯤꯠ꯫ ꯍꯧꯖꯤꯛ ꯊꯥꯔꯇꯤ ꯑꯦꯠ ꯐꯣꯔꯇꯤꯗ ꯐꯣꯔꯇꯤꯗ ꯂꯥꯛꯑꯦ
ꯍꯧꯔꯦ ꯏꯃꯥꯁꫭꫪ
ꯍꯧꯔꯕꯣ
ꯏꯃꯥ ꯃꯁꯣꯔ ꯏꯃꯥꯝꯃꯁꯣꯔ
ꯃꯤ ꯁꯤꯟꯒ꯭ꯔꯦ ꯀꯩꯅꯣꯈꫭꯏꯁꯨ ꯏꯖꯤꯞꯁꯨ ꯃꯤ ꯁꯤꯟꯒ꯭ꯔꯦ꯫
ꯑꯥꯔꯒꯦꯟꯇꯤꯅꯥꯁꯨ ꯁꯥꯜꯂꯛꯀꯅꯤ ꯍꯧꯖꯤꯛ꯫ ꯗꯤ ꯄꯣꯜ ꯊꯣꯛꯄꯩ ꯑꫭꯏꯔꯝꯅꯤ ꯉꯝꯗꯕꯁꯦ꯫
ꯑꯁ ꯑꯔꯖꯦꯟꯇꯤꯅꯥꯁꯤ ꯗꯤ ꯄꯣꯜꯗꯤ ꯌꯥꯗꯦꯅꯦ꯫
ꯗꯤꯄꫭꯜꯗꫭ ꯂꯧꯊꫭꯛꯀꯗꯕꯅꯦ ꯅꯥ
ꯗꯤꯄꯣꯜꯗꯤ ꯌꯥꯗꯦ ꯕꯣꯜ ꯌꯥꯝ ꯃꯤꯁ ꯌꯥꯝ ꯇꯧꯋꯦꯕ ꯃꯥꯏ ꯃꯥꯏ ꯕꯣꯟ ꯃꯥꯏ ꯕꯣꯜꯗꫭ꯫
ꯃꯥꯏ ꯃꯥꯏ ꯃꯥꯏ ꯈꯨꯠꯇꯒꯤ ꯕꯣꯜ ꯃꯌꯥꯝ ꯅꯥꯟꯊꯣꯛꯑꯦꯃꯤ꯫
ꯆꯜꯂꯣ꯫ ꯑꯥꯁ ꯌꯥꯗꯦ ꯌꯥꯗꯦ ꯌꯥꯗꯦ ꯌꯥꯗꯦ꯫
ꯕꯣꯜ ꯃꯤꯁ ꯌꯥꯝ ꯇꯧꯋꯦꯕ ꯃꯣꯏꯅ꯫ ꯄꯥꯁ